ꯇꯥꯕ꯭ꯔꯣ ꯑ ꯇꯥꯕ꯭ꯔꯣ
ꯇꯥꯏꯌꯦ
ꯀꯩꯗꯧꯔꯝꯃꯤꯕ
ꯐꯝꯃꯤꯅꯦ
ꯏꯁ ꯍꯥꯏꯖꯤꯜꯂꯦ ꯍꯦꯛꯇ
ꯅꯪꯔꯣ ꯍꯥꯏꯖꯟꯕꯗꯣ
ꯅꯠꯇꯦ ꯅꯪꯕꯨ ꯍꯥꯏꯔꯤꯅꯦ
ꯑꯩꯗꯤ ꯐꯝꯂꯤꯌꯦ ꯍꯥꯏꯕ ꯅꯪꯗꯤ
ꯑꯩꯁꯨ ꯍꯤꯞꯂꯤꯅꯦ ꯑꯩꯅ ꯐꯥꯒꯤ ꯇꯧꯒꯦꯅ ꯇꯧꯕꯅꯤ ꯀꯩꯅꯣ ꯑꯦ
ꯑꯦ ꯑꯦ ꯍꯧꯖꯤꯛꯄꯣ ꯍꯤꯞꯄ ꯃꯇꯝꯔꯣ
ꯍꯤꯞꯄ ꯃꯇꯝꯅꯦ ꯅꯨꯡꯉꯥꯏꯈ꯭ꯔꯖꯥꯠꯅꯤ ꯅꯣꯡ ꯃꯪꯂꯤ ꯃꯪꯂꯤ ꯇꯧꯕꯌꯥꯎ ꯑꯈꯣꯏꯔꯣꯝꯗꯗꯤ ꯅꯣꯏꯔꯣꯝꯗꯗꯤ ꯀꯃꯥꯏ ꯇꯧꯒꯦ ꯋꯦꯗꯔꯗꯣ
ꯈꯣꯏꯔꯣꯝꯗꯖꯨ ꯆꯞ ꯃꯥꯟꯅꯩꯩꯅ ꯋꯦꯗꯔꯁꯦ ꯃꯥꯟꯅꯩꯅꯦ ꯅꯪ ꯉꯁꯤ ꯁꯟꯗꯦꯅꯤ ꯆꯥꯔꯖ ꯆꯠꯇ꯭ꯔꯣ
ꯆꯥꯔꯆ ꯆꯠꯇꯦ ꯉꯔꯥꯡ ꯑꯩ ꯁꯤꯚꯥꯏ ꯑꯣꯏꯔꯨꯕ
ꯌꯥꯝ ꯅꯣꯛꯅꯤꯡꯉꯦ ꯀꯣ
ꯍꯥꯥ
ꯆꯥꯔꯆ ꯆꯠꯂꯣ ꯁꯟꯗꯦꯗꯗꯤ ꯁꯤꯕꯥꯥꯏ ꯑꯣꯏꯒꯦꯔ ꯄꯨꯂꯤꯁ ꯑꯣꯏꯒꯦꯔ
ꯑꯗꯨ ꯎꯝ ꯉꯔꯥꯡ ꯅꯪ ꯕꯣꯜ ꯌꯦꯡꯕ ꯅꯠꯇ꯭ꯔꯣ
ꯉꯔꯥꯡꯗꯤ ꯌꯦꯡꯗ꯭ꯔꯦ ꯅꯍꯥꯟꯒꯤꯗꯣ ꯌꯦꯡꯉꯦ
ꯂꯤꯔꯛꯑꯣꯅꯦ
ꯥꯉꯍꯥꯟ ꯕꯣꯜ ꯌꯦꯡꯕꯗꯣ
ꯍꯣꯏ
ꯑꯩꯅ ꯄꯥꯝꯖꯕ ꯑꯃ ꯂꯩꯌꯦꯕꯀꯣ
ꯍꯣꯏ
ꯃꯣꯏꯅ ꯀꯥꯔꯦ ꯀꯥꯕꯗ ꯌꯥꯝ ꯍꯔꯥꯎꯕ ꯐꯥꯎꯋꯦ ꯍꯥꯏꯕ ꯅꯪꯗꯣ ꯅꯦꯝꯕꯗꯣ ꯄꯥꯝꯕ꯭ꯔ ꯑꯋꯥꯡꯕꯗ ꯄꯥꯝꯕ꯭ꯔ
ꯑꯩꯗꯤ ꯑꯅꯦꯝꯕꯗꯣ ꯑꯗꯨꯝ ꯍꯥꯏꯗꯤ ꯄꯥꯝꯃꯦ ꯍꯥꯏꯕꯗꯤ ꯑꯪ ꯍꯣꯏ ꯑꯋꯥꯕꯗꯨꯁꯨ ꯄꯥꯝꯗꯕ ꯅꯠꯇꯦꯕꯀꯣ ꯑꯗꯨꯝ ꯄꯥꯝꯃꯦꯗ ꯌꯥꯝ ꯀꯩꯅꯣꯗꯤ ꯆꯪꯗꯦꯗ ꯑꯩꯉꯣꯟꯗꯗꯤ
ꯑꯗꯣ ꯑꯃꯅ ꯍꯦꯟꯕꯗꯤ ꯂꯩꯔꯝꯅꯤꯗꯅ
ꯍꯣꯏ ꯍꯣꯏ ꯍꯣꯏ ꯑꯅꯦꯝꯕꯗꯨꯅꯤ ꯍꯥꯏꯗꯤ
ꯑꯣ ꯑꯣ ꯑꯩꯁꯨ ꯑꯅꯦꯝꯕ ꯄꯥꯝꯕ ꯑꯗꯣ ꯃꯥꯅ ꯀꯥꯕꯁꯦꯀꯣ
ꯍꯣꯏ
ꯌꯥꯝ ꯍꯔꯥꯎꯋꯦꯕ ꯑꯗꯣ ꯇꯨꯏꯁꯗꯦꯗꯁꯨ ꯑꯃꯨꯛ ꯂꯩꯌꯦꯗꯅ ꯇꯨꯏꯁꯗꯦꯗ ꯂꯩꯕꯗꯣ ꯐ꯭ꯔꯤꯠ ꯂꯩꯁꯤꯔꯥ ꯂꯩꯁꯦ ꯍꯥꯏꯅ ꯍꯥꯏꯅꯕꯀꯣ ꯑꯗꯨꯒꯤ ꯒꯥꯟꯙꯤꯗꯣ
ꯍꯣꯏ
ꯌꯥꯝ ꯗꯔꯀꯥꯔ ꯑꯣꯏꯕ ꯑꯗꯨꯒꯤ ꯑꯩ ꯈꯜꯂꯤꯕꯅꯦꯕꯀꯣ ꯑꯗꯨꯒꯤ ꯊꯕꯛꯁꯨ ꯊꯕꯛꯁꯨ ꯇꯧꯗꯕ ꯌꯥꯗꯦ
ꯑꯣ
ꯊꯕꯛꯁꯨ ꯇꯧꯒꯅꯤ ꯍꯥꯞꯁꯨ ꯍꯥꯞꯀꯅꯤ
ꯑꯗꯨ ꯅꯪ ꯊꯕꯛꯀꯨꯝꯕ ꯊꯕꯛꯀꯨꯝꯕ ꯊꯤꯕ ꯑꯥ ꯊꯕꯛ ꯇꯧꯅꯤꯡꯉꯥꯏ ꯊꯤꯕꯒꯨꯝꯕ ꯂꯩ ꯈꯪꯕ ꯌꯥꯎꯕ꯭ꯔꯣ
ꯌꯥꯎꯗꯤꯌꯦ ꯑꯩ ꯃꯄꯥꯟ ꯊꯣꯛꯇꯕꯅꯤꯅ ꯑꯗꯨꯒꯨꯝꯕ ꯄꯥꯎ ꯀꯩꯀꯥꯗꯣ ꯇꯥꯗꯤꯌꯦ
ꯃꯔꯨꯞꯁꯤꯡꯕꯨ ꯐꯣꯟ ꯇꯧꯔꯗꯤ ꯁꯨꯝ ꯍꯪꯕꯤꯌꯣ
ꯍꯥꯏꯕꯤꯒꯦ ꯍꯥꯏꯗꯤ ꯍꯟꯗꯛ ꯃꯇꯝꯗ ꯊꯕꯛ ꯐꯪꯕ ꯍꯥꯏꯖꯦ ꯌꯥꯝ ꯋꯥꯔꯦꯗꯀꯣ
ꯋꯥꯔꯦ ꯊꯤꯕ ꯐꯪꯗ꯭ꯔꯦ ꯇ꯭ꯔꯦꯅꯤꯡ ꯂꯣꯏꯕ ꯑꯣꯏꯔꯁꯨ ꯐꯪꯗ꯭ꯔꯦ ꯀꯣ
ꯑꯗꯨꯒꯤ ꯒꯥꯟꯙꯤꯁꯦ ꯗꯔꯀꯥꯔ ꯑꯣꯏꯕꯅꯤꯅ
ꯍꯣꯏ ꯗꯜꯀꯥꯔ ꯑꯣꯏꯔꯦꯀꯣ
ꯗꯜꯈꯥ ꯂꯩꯔꯦ ꯑꯗꯣ
ꯍꯣꯏ‌ ꯍꯣꯏ
ꯏꯅꯥꯎ ꯅꯨꯨꯄꯤꯕꯨ ꯑꯥ ꯉꯁꯤ ꯂꯥꯛꯀꯅꯤ ꯍꯥꯏꯕ꯭ꯔꯣ
ꯈꯪꯗꯦ ꯑꯩ ꯐꯥꯎꯅꯗꯤꯌꯦ ꯃꯥ ꯅꯪ ꯐꯥꯎꯅꯗ꯭ꯔꯣ
ꯐꯥꯎꯅꯗꯦ
ꯃꯥ ꯇꯣꯂꯣꯞ ꯐꯪꯉꯦ ꯍꯥꯏꯕꯅꯦ ꯃꯥꯁꯨ ꯉꯔꯥꯡ
ꯑꯣ ꯑꯗꯨꯒꯤ ꯃꯥꯜꯂꯦ ꯀꯌꯥ ꯐꯪꯉꯦ ꯍꯥꯏꯕ꯭ꯔꯣ ꯃꯉꯥ ꯇꯔꯨꯛ
ꯑꯍꯨꯝꯒꯨꯝꯕ ꯍꯥꯏ ꯃꯥꯜꯂꯦ ꯃꯥꯏꯗꯣ
ꯑꯣꯏꯔꯝꯒꯅꯤ ꯍꯥꯏꯗꯤ ꯅꯍꯥꯟ ꯑꯋꯥꯠꯄꯗꯣ
ꯍꯣꯏ
ꯑꯗꯨꯒꯤ ꯈꯛꯇ ꯃꯥꯜꯂꯦ
ꯍꯣꯏ ꯃꯥꯅꯦ ꯃꯥꯅꯦ
ꯑꯗꯨꯗꯤ ꯑꯩ ꯀꯩꯅꯣꯝꯃꯥꯗꯤ ꯂꯩꯔꯛꯑꯣ ꯍꯥꯏꯅꯤꯡꯉꯦꯗ
ꯍꯥꯏꯕꯤꯈ꯭ꯔꯣ ꯑꯦ ꯑꯩꯁꯨ ꯍꯥꯏꯔꯒ ꯉꯁꯤ ꯁꯟꯗꯦ ꯃꯥꯔꯀꯦꯠ ꯀꯩꯅꯣ ꯊꯣꯔ꯭ꯛꯝꯅꯤꯀꯣ꯫
ꯍꯣꯏ ꯑꯗꯨ ꯅꯪ ꯃꯥꯁꯨ ꯆꯠꯂꯝꯒꯅꯤꯌꯦ꯫
ꯑꯩ ꯌꯥꯝ ꯆꯠꯅꯤꯡꯕꯅꯦ ꯑꯗꯨ ꯑꯣꯏꯔꯁꯨ ꯘꯔꯤ ꯀꯩꯀꯥ ꯂꯩꯇꯕ꯫
ꯒꯥꯔꯤ ꯍꯥꯏꯕꯁꯦ ꯍꯧꯖꯤꯛ ꯅꯌꯥꯝꯕꯗꯣ
ꯑꯥ꯫
ꯂꯥꯏꯅꯤꯡ ꯂꯥꯏꯁꯣꯟ ꯆꯠꯄ ꯂꯣꯏꯔꯒ ꯍꯜꯂꯛꯀꯅꯤꯗꯅ ꯃꯥꯏ ꯃꯇꯨꯡ ꯏꯜꯂꯣ꯫
ꯌꯥꯝꯕꯗꯣ ꯀꯩꯅꯣꯒꯤ ꯑꯣꯖꯥꯅꯤ ꯍꯥꯏꯕ ꯅꯠꯇ꯭ꯔꯣ꯫
ꯑꯗꯣ ꯃꯥ ꯄꯨꯔꯛꯇꯦ ꯏꯌꯥꯝꯕ ꯑꯍꯟ ꯀꯩꯅꯣ ꯄꯨꯈꯤ ꯀꯤꯌꯦ ꯉꯁꯤꯗꯣ꯫
ꯑꯃꯨꯛ ꯆꯠꯀꯅꯤ ꯍꯥꯏꯕꯅꯦ ꯍꯜꯂꯛꯑꯒ꯫
ꯑꯁ ꯍꯥꯏꯕꯗꯤ ꯆꯠꯊꯣꯛ ꯆꯠꯁꯤꯟ ꯋꯥꯌꯦꯗ ꯑꯩ ꯃꯄꯥꯟ ꯂꯝꯗ ꯆꯠꯀꯗꯕꯗꯣ꯫
ꯑ ꯑꯥ꯫
ꯑ ꯑꯗꯨ ꯃꯟ ꯇꯨꯋꯁꯗꯦ ꯑꯗꯨꯋꯥꯏꯗ ꯆꯠꯂꯅꯤꯕ꯫ ꯍꯣꯏ ꯑꯗꯨꯅ ꯑꯗꯨꯗ ꯑꯗꯨꯝ ꯂꯩꯔꯨꯔꯒꯦ ꯑꯩ ꯈꯣꯡꯎꯞ ꯑꯃꯗꯤ ꯂꯩꯅꯤꯡꯕꯅꯤꯕ ꯑꯁꯤ ꯀꯩꯅꯣ ꯇꯣꯂꯣꯞ ꯐꯪꯂꯀꯥꯟꯗ꯫
ꯑꯣ ꯅꯪꯅ ꯆꯠꯀꯗꯧꯕꯁꯤꯅ ꯏꯔꯥꯏꯗ꯫
ꯊ꯭ꯔꯁꯗꯦꯗ꯫
ꯏꯁ ꯃꯤꯗꯤ ꯒꯟꯗꯤ ꯌꯥꯝ ꯄꯥꯏꯕ ꯃꯥꯜꯂꯦꯀꯣ꯫
ꯀꯥꯏꯗꯩꯅꯣꯗ꯫
ꯅꯨꯡꯉꯥꯏꯊꯔꯅꯤꯅ ꯃꯤꯗꯤ ꯄ꯭ꯂꯦꯟꯒ ꯐꯝꯗꯅ꯫
ꯉꯁꯤꯗꯤ ꯅꯪ ꯑꯣꯊꯣꯞ ꯑꯊꯣꯞꯄ ꯋꯥ ꯌꯥꯝ ꯉꯥꯡꯉꯤ ꯅꯪꯁꯤ꯫
ꯎ
ꯎꯝ
ꯉꯁꯤꯗꯤ ꯀꯔꯥꯏ ꯆꯠꯂꯅꯤ꯫
ꯉꯁꯤꯗꯤ ꯑꯩ ꯌꯥꯝ ꯋꯥꯍꯩꯌꯦ ꯑꯗꯨ ꯇꯨꯝꯃꯨꯔꯅꯤꯌꯦ꯫ ꯇꯨꯝꯃꯗꯣꯏꯅꯦ꯫ ꯐꯤꯂꯤꯝ ꯈꯔ ꯌꯦꯡꯉꯒ ꯑꯗꯣ ꯐꯤꯂꯤꯝ ꯅꯠꯇꯦꯗ ꯑꯗꯨꯝ ꯐꯤꯁ ꯑꯗꯨꯝ ꯎꯕ ꯊꯣꯛꯄ ꯊꯣꯛꯄ꯫
ꯑꯣ ꯑꯗꯨꯗꯤ ꯍꯧꯔꯦꯟꯗꯤ ꯆꯠꯅꯤꯡꯉꯥꯏ ꯂꯩꯇ꯭ꯔꯦ꯫
ꯍꯣꯏ ꯆꯠꯅꯤꯡꯉꯥꯏ ꯂꯩꯇꯦ ꯑꯗꯣ ꯍꯣꯔꯦꯟ ꯑꯩ ꯊꯕꯛ ꯆꯠꯇꯣꯏꯅꯦ꯫ ꯊꯕꯛ ꯌꯥꯝ ꯇꯧꯗꯣꯏꯅꯦ꯫
ꯑ ꯍꯣꯔꯦꯟꯁꯨ ꯊꯕꯛ ꯅꯪꯒꯤ ꯗ꯭ꯌꯨꯇꯤ ꯂꯩꯕ꯭ꯔꯣ꯫
ꯍꯣꯏ ꯍꯣꯔꯦꯟ ꯗ꯭ꯌꯨꯇꯤ ꯐꯖꯅ ꯇꯧꯗꯣꯏꯅꯦꯕ ꯑꯩꯈꯣꯏ ꯑꯝ ꯍꯥꯏꯗꯤ ꯇꯣꯂꯣꯞꯇꯣ ꯐꯖꯅ ꯄꯤꯔꯔꯣꯏ ꯍꯥꯏꯌꯦꯕ ꯉꯁꯤꯗꯤ ꯑꯩ ꯗ꯭ꯌꯨꯇꯤ ꯇꯧꯕ ꯉꯝꯗ꯭ꯔꯦꯕ꯫
ꯎꯝ ꯇꯣꯂꯣꯞ ꯄꯤꯕ꯭ꯔꯣ ꯑꯗꯨꯁꯨ꯫
ꯐꯪꯉꯤꯗꯨꯗꯤ ꯑꯗꯣ ꯍꯣꯔꯦꯟ ꯑꯣꯏꯅ ꯀꯩꯅꯣ ꯇꯧꯔꯒꯦ ꯍꯥꯏꯕ꯫
ꯑꯣ꯫ ꯐꯩꯌꯦꯀꯣ ꯑꯣ ꯑꯣ꯫ ꯗ꯭ꯌꯨꯇꯤ ꯍꯧꯔꯦꯟꯗꯤ ꯐꯖꯟ ꯇꯧꯔꯒꯦ ꯁꯤ ꯑꯩꯁꯨꯨ ꯉꯔꯥꯡꯅ ꯗ꯭ꯌꯨ ꯇꯤ ꯐꯖꯅ ꯇꯧꯒꯦ ꯇꯧꯔꯒ ꯉꯁꯤ ꯑꯌꯨꯛ ꯉꯟꯇꯥ ꯍꯧꯒꯠꯅꯤꯉꯥꯏ ꯂꯩꯕꯒꯤ ꯅꯍꯥꯟ
ꯍꯜꯂꯣ꯫ ꯇꯥꯕ꯭ꯔꯣ꯫ ꯍꯜꯂꯣ